ꯍꯂꯣ
ꯍꯜꯂꯣ ꯇꯥꯕ꯭ꯔꯥ
ꯑꯣ ꯇꯥꯏ ꯏꯃꯥꯟꯅꯕꯤ ꯏꯃꯥꯟꯅꯕꯤꯕꯨ ꯀꯩꯗꯧꯔꯝꯃꯤꯅꯣ
ꯆꯥꯛ ꯊꯣꯡꯒꯦ ꯇꯩꯅꯦ
ꯎꯝ ꯀꯩꯖꯥꯡ ꯊꯣꯡꯗꯣꯏꯅꯣ
ꯍꯋꯥꯏ
ꯏꯁ ꯍꯋꯥꯏꯖꯤꯃꯗꯤ ꯁꯨꯡꯆꯥ ꯆꯥꯖꯅꯤꯡꯗꯔ꯭ꯦꯍꯦ ꯑꯩꯗꯤ
ꯅꯣꯏ ꯑꯗꯨꯗ ꯁꯨꯝ ꯂꯩꯒꯤꯕꯒꯤ ꯍꯋꯥꯏꯗ ꯄꯤꯗꯅ ꯑꯗꯨꯅ ꯆꯥꯅꯤꯡꯉꯛꯇꯕꯅꯦ ꯍꯥꯏꯕ ꯀꯨꯏꯅ ꯆꯥꯔꯛꯄ ꯃꯤꯗꯤ ꯑꯩꯖꯨ ꯊꯥꯏꯅꯅꯦ ꯁꯨꯡꯆꯥ ꯆꯥꯅꯤꯡꯉꯛꯇꯦ ꯍꯥꯏꯗꯤꯅꯦ ꯅꯨꯡꯇꯤꯒꯤ ꯍꯋꯥꯏꯖꯦ ꯄꯤꯁꯜꯂ ꯂꯩꯔꯕꯅꯤꯅ ꯑꯌꯨꯛ ꯅꯨꯡꯗꯥꯡ ꯑꯌꯨꯛ ꯅꯨꯡꯗꯥꯡ ꯁꯨꯝ ꯆꯥꯔ ꯂꯩꯕꯗꯅꯦ ꯌꯥꯝ ꯊꯤꯅ ꯋꯥꯖꯥꯅꯤ ꯈꯪꯕ꯭ꯔ ꯅꯣꯡ ꯐꯥꯗꯣꯛꯀ ꯑꯍꯥꯎꯕ ꯆꯥꯕꯖꯤ ꯅꯣꯡ ꯐꯥꯗꯣꯛꯀ ꯑꯍꯥꯎꯕ ꯆꯥꯕ ꯑꯗꯨꯖꯨ ꯑꯍꯤꯡꯗ ꯊꯣꯡꯗꯣꯏꯅꯤ ꯍꯨꯔꯥꯜꯂꯒ ꯑꯗꯨ ꯑꯗꯨꯗꯧꯅꯕꯨ ꯍꯦꯟꯅ ꯍꯥꯎꯏꯤ ꯍꯋꯥꯏꯅꯦꯅ ꯃꯥꯏ ꯍꯤ ꯉꯥꯛꯇ ꯃꯄꯪ ꯉꯝꯇꯠ ꯊꯤ ꯈꯪꯗꯕꯤ ꯑꯗꯨꯒ ꯃꯅꯝ ꯅꯝꯊꯤꯕ ꯃꯌꯥꯝ ꯆꯥꯏꯁꯤꯜꯂꯒꯅꯅꯦ ꯍꯥꯎꯇꯕꯅ ꯃꯣꯏꯒꯤ ꯑꯁꯤꯟ ꯑꯔꯥꯛ ꯃꯌꯥꯝꯗꯣ ꯄꯪꯍꯥꯞ ꯍꯥꯞꯆꯜꯂꯝꯅꯤꯅ ꯍꯋꯥꯏ ꯊꯣꯡꯕ꯭ꯔꯥ ꯑꯁꯤꯟꯕ ꯊꯣꯡꯕ꯭ꯔꯥ ꯃꯆꯜ ꯃꯌꯥꯝ ꯍꯥꯞꯆꯜꯂꯤꯔ ꯒ꯭ꯌꯥꯟ ꯑꯝꯇ ꯇꯥꯕ ꯅꯠꯇꯦ
ꯑꯗꯨꯅꯦ ꯆꯞ ꯃꯥꯅꯩꯌꯦ ꯁꯤꯗꯖꯨ ꯈꯪꯉꯕ ꯃꯄꯪꯖꯤꯅ ꯊꯤꯈꯪꯗꯕꯤ ꯑꯗꯒꯤ ꯆꯅꯥꯃꯛꯇ ꯀꯥꯉꯧ ꯉꯧꯔꯦꯗꯅ ꯍꯦꯛꯇ ꯆꯀꯠ ꯆꯀꯠ ꯂꯥꯎꯕꯤ ꯑꯗꯨꯗꯒꯤ ꯍꯥꯎꯇꯕꯅ ꯀꯩ ꯍꯥꯏꯅꯣ ꯈꯪꯗꯦ ꯑꯗꯨꯗꯒꯤ ꯃꯣꯔꯣꯛ ꯃꯠꯇ ꯃꯦꯠꯂꯦ ꯈꯤꯇꯪ ꯆꯥꯕ ꯌꯥꯕ ꯍꯥꯏꯕ ꯑꯝ ꯂꯩ ꯑꯗꯨꯖꯨ ꯑꯣꯏꯗꯕꯤ ꯑꯗꯨꯗꯣ ꯑꯜꯂꯨ ꯀ ꯃꯣꯔꯣꯛ ꯑꯇꯦꯛꯄꯒ ꯃꯦꯠꯂ ꯄꯤꯁꯜꯂꯛꯀꯅꯤꯗꯣ ꯀꯃꯥꯏꯅ ꯆꯥꯔ ꯆꯠꯇꯣꯏꯅꯣ ꯑꯗꯨꯕꯨ
ꯎꯝ ꯃꯣꯏ ꯍꯥꯟꯅ ꯀꯥꯝꯊꯣꯛꯇꯖꯥꯜꯂꯕ
ꯎꯝ ꯑꯂꯨꯗꯨꯕꯨꯗꯤ ꯀꯥꯝꯊꯣꯛꯏꯅꯦꯕꯀꯣ ꯑꯗꯣꯏꯇꯥꯔꯖꯨ ꯉꯥꯔꯤ ꯀꯦꯝ ꯌꯥꯎꯗꯕꯤꯗ ꯑꯂꯨꯗꯨꯒ ꯃꯣꯔꯣꯛ ꯑꯇꯦꯛꯄꯥ ꯒ ꯈꯇꯪ ꯃꯦꯠꯄ ꯍꯥꯏꯖꯤꯗꯤ ꯀꯃꯥꯏ ꯆꯥꯗꯣꯏꯅꯣꯕ ꯑꯗꯨꯕꯣ
ꯍꯥꯎꯇꯝꯃꯦ ꯑꯗꯨꯕꯨꯗꯤ ꯃꯌꯥꯝ ꯆꯥꯕꯅꯤꯅ ꯑꯗꯣ ꯉꯍꯥꯃꯨꯛ ꯑꯩꯅ ꯑꯗꯨꯗ ꯆꯥꯕ ꯍꯋꯥꯏꯗꯤ ꯌꯥꯝ ꯍꯥꯎꯋꯤꯍꯦ ꯅꯣꯡꯃ ꯅꯣꯏꯅ ꯆꯥꯛ ꯀꯂꯧꯔꯒ ꯅꯪꯒ ꯂꯩꯃꯤꯟꯅꯕ ꯅꯨꯄꯤꯗꯣ ꯑꯗꯨꯅꯒ ꯑꯈꯣꯏ ꯑꯍꯨꯝ ꯆꯥꯕꯗꯣ ꯌꯥꯝ ꯍꯥꯎꯋꯦ ꯆꯥꯛ ꯀꯂꯥꯝꯅ ꯆꯥꯕꯩꯔ ꯈꯪꯗꯦ
ꯃꯔꯛ ꯃꯔꯛꯇꯕꯨꯗꯤ ꯁꯨꯍꯥꯎ ꯍꯥꯎꯇꯦ ꯍꯥꯏꯕꯗꯤ ꯌꯥꯔꯣꯏ ꯃꯔꯛ ꯃꯔꯛꯇꯕꯨꯗꯤ ꯑꯗꯨꯝ ꯍꯥꯎꯕ ꯌꯥꯎꯔꯛꯑꯦꯕꯀꯣ ꯌꯥꯎꯔꯒꯁꯨ ꯑꯌꯥꯝꯕ ꯇꯝꯗꯗꯤ ꯑꯗꯨꯝ ꯍꯥꯎꯇꯕꯗꯣ ꯑꯗꯨꯗꯒꯤ ꯆꯥꯛꯃꯛꯇ ꯄꯤꯔꯦ ꯆꯥꯛꯁꯤꯅꯅꯦ ꯍꯥꯏꯗꯤ ꯅꯨꯡ ꯌꯥꯎꯔꯛꯀꯅꯤꯗꯣ ꯉꯍꯥꯛ ꯈꯂꯦ ꯑꯃꯨꯛ ꯆꯦꯡ ꯑꯃꯨꯛ ꯆꯪꯉꯅꯤ ꯑꯗꯣ ꯑꯁ ꯈꯪꯗ꯭ꯔꯦ ꯆꯥ ꯍꯩꯗ꯭ꯔꯦ ꯍꯥꯏꯖꯤꯅꯤ
ꯑꯗꯨꯗꯤ ꯃꯤ ꯃꯌꯥꯝ ꯌꯥꯝꯕꯒꯤ ꯃꯣꯏ ꯈꯄꯝ ꯃꯣꯏꯌꯦ
ꯑꯗꯨꯅꯦ ꯍꯥꯏ ꯖꯦ ꯑꯃꯨꯛ ꯑꯈꯣꯏꯅ ꯍꯪꯕ ꯀꯥꯟꯗ ꯑꯈꯣꯏꯅ ꯀꯝꯄ꯭ꯂꯦꯟ ꯇꯧꯕ ꯀꯥꯟꯗꯗꯤ ꯑꯁ ꯀꯩꯅꯣ ꯆꯦꯡꯁꯦ ꯈꯞꯄꯤꯅꯤ ꯈꯣꯠ ꯂꯤꯅꯤ ꯑꯗ ꯀꯃꯥꯏꯅ ꯈꯩꯗꯅ ꯀꯃꯥꯏ ꯆꯥꯛ ꯊꯣꯡꯗꯣꯏꯅꯣ ꯀꯥꯏ ꯍꯥꯏꯌꯦꯕꯀꯣ ꯑꯗꯨꯃꯥꯏꯅ ꯃꯣꯏꯅ ꯍꯥꯏꯗꯤ ꯅꯨꯡ ꯃꯌꯥꯝ ꯌꯥꯎꯋꯤꯗꯨꯅꯗꯤ ꯀꯩꯁꯨ ꯈꯥꯄꯝꯃꯣꯏꯕ ꯈꯞꯄꯒꯗꯤ ꯀꯩꯁꯨ ꯅꯨꯡ ꯌꯎꯕꯝꯗꯤ ꯊꯣꯛꯇꯦꯗꯅ
ꯎꯝ
ꯍꯋꯥꯏ ꯊꯣꯡꯗꯣꯏꯗꯣ ꯑꯇꯣꯞꯄ ꯀꯩꯝꯇ ꯍꯥꯏꯗꯤ ꯁꯤꯡꯖꯨ ꯀꯩ ꯀꯩ ꯑꯃꯃꯦꯠꯄꯒꯨꯝꯕꯗ ꯌꯥꯎꯗ꯭ꯔꯣ
ꯀꯩ ꯌꯥꯎꯗꯦ ꯃꯣꯔꯣ ꯃꯦꯠꯂꯅꯤ ꯍꯋꯥꯏ ꯊꯣꯡꯉꯅꯤ ꯂꯣꯏꯔꯦ ꯀꯩꯝꯇ ꯂꯩꯁꯟꯗ꯭ꯔꯦ ꯑꯩꯈꯣꯏꯗꯣ ꯑꯥꯗ ꯆꯠꯂꯅꯤꯅ ꯂꯩꯁꯜꯂꯒꯁꯨ ꯑꯃꯨꯛ ꯏꯪꯍꯜꯂꯒ ꯊꯝꯕꯨꯗꯤ ꯊꯝꯃꯝꯒꯗꯕ ꯑꯗꯨ ꯑꯣꯏꯇꯥꯔꯁꯨ ꯂꯩꯁꯜꯂꯝꯕꯗꯣ ꯄꯩꯁꯥ ꯄꯥꯝꯃꯨꯔꯕ ꯍꯜꯂꯛꯑ ꯂꯩꯔꯒꯦꯅ ꯑꯗꯨꯒꯤ ꯂꯩꯁꯟꯗ꯭ꯔꯕ
ꯎꯝ ꯑꯗꯨꯗꯤ ꯑꯩꯈꯣꯏꯁꯦ ꯑꯩꯈ ꯀꯥꯡꯕꯨꯨꯁꯦ ꯀꯨꯏꯔꯦ ꯄꯥꯎ ꯐꯥꯎꯅꯗꯕꯁꯨ ꯑꯗꯣ ꯆꯥꯛ ꯆꯥꯅꯕꯗꯤ ꯌꯥꯕ ꯖꯥꯠꯅꯤ
ꯏꯁ ꯃꯣꯏꯕꯨ ꯉꯥꯏꯍꯃꯨꯛ ꯑꯩꯈꯣꯏ ꯑꯣꯖꯥꯁꯤꯡꯗꯣ ꯐꯩꯔ ꯆꯠꯈ꯭ꯔꯦ ꯑꯗꯨꯒꯤ ꯄꯩꯁꯥꯁꯤꯡꯗꯣ ꯆꯥꯛ ꯆꯥꯅꯔꯁꯤ ꯈꯣꯠꯅꯔꯁꯒꯅ ꯍꯥꯏꯗꯥꯏꯅꯦ
ꯊꯥꯖꯗꯦ ꯑꯗꯨꯗ ꯍꯥꯏꯗꯤ ꯎꯝ ꯇꯧꯗꯕ ꯃꯥꯟꯗ ꯍꯥꯏꯗꯤ ꯄꯩꯁꯥꯁꯨ ꯍꯟꯗꯣꯔꯛꯇꯦꯗꯅ
ꯑꯥ
ꯍꯟꯗꯣꯔꯛꯇꯕꯗꯣ ꯎꯝ ꯃꯥꯜꯂꯦ ꯍꯥꯏꯅ ꯈꯟꯕꯗ ꯍꯥꯏꯗꯤ ꯀꯌꯥꯝ ꯃꯔꯣꯟꯁꯨ ꯍꯥꯏꯔꯛꯇ꯭ꯔꯦꯗꯅ ꯑꯗꯨꯝ ꯉꯥꯏꯍꯥꯛ ꯑꯃꯨꯛ ꯒ꯭ꯔꯨꯞꯇꯁꯨ ꯍꯥꯏꯐꯦꯠ ꯍꯥꯏꯔꯛꯏꯗꯅ ꯑꯗꯨꯅ ꯆꯞ ꯆꯥꯕꯗꯣ ꯈꯪꯗꯦ ꯍꯥꯏꯗꯤ ꯊꯥꯖꯗ꯭ꯔꯦ ꯑꯩꯒꯤ ꯑꯣꯏꯅꯗꯤ ꯑꯗꯨꯝ ꯄꯤꯗꯕ ꯃꯥꯜꯂꯦ
ꯑꯣ ꯄꯤꯔ ꯑꯗꯨꯗꯣ ꯄꯤꯔꯦ ꯈꯜꯂꯁꯦꯕ ꯑꯩꯈꯣꯏꯁꯦ ꯄꯤꯔꯦ ꯈꯜꯂꯦ ꯑꯩꯈꯣꯏ ꯄꯨꯟꯅ ꯆꯠꯂ ꯄꯤꯗꯣꯏꯔꯥ ꯑꯗꯒꯤ ꯃꯣꯏ ꯈꯛꯇꯅ ꯑꯗꯨꯝ ꯑꯣꯖꯥꯗ ꯄꯤꯕ ꯆꯠꯇꯣꯏꯔꯥ ꯑꯗꯨ ꯒ꯭ꯌꯥꯟ ꯑꯃꯝ ꯇꯥꯗꯦ ꯍꯥꯏꯗꯤ ꯂꯣꯏꯔꯦ ꯈꯣꯠꯂꯦ ꯍꯥꯏꯕꯁꯨ ꯀꯩꯝꯇ ꯍꯥꯏꯔꯛꯇꯦꯗꯅ ꯑꯩꯈꯣꯏꯒꯤ ꯒ꯭ꯔꯨꯞꯇ
ꯆꯨꯝꯃꯦ ꯑꯗꯨꯒꯤ ꯌꯥꯝ ꯍꯥꯏꯔꯛꯇꯦ ꯃꯔꯣꯜ ꯑꯝꯗ ꯍꯥꯏꯕ ꯑꯗꯤ ꯊꯣꯛꯑꯦꯕꯀꯣ ꯑꯩꯃꯅꯕꯨꯠꯇ ꯑꯣꯏꯔꯦ ꯈꯣꯠꯂꯦ ꯍꯥꯏꯕꯗ ꯑꯗꯨ ꯋꯥꯍꯩꯗꯨꯁꯨ ꯍꯥꯏꯔꯛꯇ꯭ꯔꯤ ꯑꯗꯒꯤ ꯄꯣꯠꯇꯣ ꯄꯤꯔꯦ ꯈꯜꯂꯁꯦꯕ ꯃꯈꯨꯠꯇ ꯆꯠꯂꯒ ꯄꯤꯕꯁꯨ ꯌꯥꯔꯣꯏꯕ ꯍꯥꯏꯗꯤ ꯑꯩꯈꯣꯏ ꯄꯨꯜꯂꯞꯀꯤ ꯑꯣꯏꯕ ꯑꯣꯏꯕꯅꯤꯅꯀꯣ ꯌꯦꯠ ꯑꯗꯨꯅ ꯑꯩꯅ ꯈꯟꯕꯗꯗꯤ ꯑꯩꯈꯣꯏ ꯄꯨꯜꯂꯞꯇꯣ ꯆꯠꯂꯒ ꯄꯤꯕꯅ ꯐꯒꯗꯕ ꯃꯥꯜꯂꯦ ꯑꯗꯣ
ꯁ ꯑꯗꯣ ꯑꯃꯨꯛ ꯃꯣꯏ ꯈꯔꯅ ꯆꯠꯂ ꯄꯤꯔꯝꯃꯗꯤ ꯏꯁ ꯃꯣꯏ ꯑ ꯃꯣꯏ ꯈꯔ ꯈꯛꯇꯅ ꯇꯧꯕꯅꯦ ꯀꯥꯏꯅ ꯑꯣꯖꯥꯁꯤꯡꯅ ꯑꯃꯨꯛ ꯈꯟꯈꯤ ꯗꯣꯏꯅꯦ ꯍꯥꯏꯕ ꯑꯩꯈꯣꯏꯗ ꯌꯥꯎꯗ꯭ꯔꯦ ꯑꯗꯨ ꯑꯗꯨꯃꯥꯏꯅ ꯈꯟꯈꯤꯕ ꯑꯃ ꯑ ꯅꯍꯥ ꯑꯃꯨꯛ ꯑꯩꯈꯣꯏꯗ ꯀꯣꯏꯕ ꯆꯠꯁꯤ ꯀꯣꯏꯕ ꯆꯠꯁꯤ ꯑꯦꯛ ꯂꯣꯏꯔꯕꯅꯤꯅ ꯃꯌꯥꯝꯁꯦ ꯆ ꯆꯥꯛꯇ ꯂꯣꯏ ꯂꯩꯅꯈ꯭ꯔꯦ ꯌꯥ ꯃꯃ ꯃꯗ ꯄꯥꯏꯔ ꯄꯥꯏꯔ ꯏ ꯄꯥꯏ ꯄꯥꯏꯔꯒ ꯆꯠꯅꯔꯒ ꯂꯣꯏ ꯂꯩꯔ ꯃꯥꯅꯦ
ꯆꯠꯁꯦ ꯑꯩ ꯑꯗꯣ ꯑꯩꯁꯨ ꯅꯣꯏꯅ ꯍꯥꯏꯔꯛꯀꯦ ꯈꯜꯂꯤꯅꯦꯕꯀꯣ ꯅ ꯑꯗꯨ ꯑꯩꯅ ꯉꯁꯤ ꯍꯥꯏꯗꯤ ꯅꯉꯗ ꯀꯣꯜ ꯇꯧꯔꯛ ꯑꯗꯨꯗꯨꯁꯨ ꯑꯗꯨꯃꯥꯏꯅ ꯍꯥꯏꯗꯤ ꯈꯟꯕꯩꯅꯦꯕ ꯍꯥꯏꯗꯤ ꯎꯝ ꯁꯨꯃꯥꯏꯅ ꯑꯩꯈꯣꯏꯁꯨ ꯊꯦꯡꯅꯕ ꯍꯥꯏꯁꯦ ꯄꯥꯛꯀꯁꯨ ꯊꯦꯡꯅꯔꯔꯣꯏꯗꯅ
ꯎꯝ
ꯑꯗꯨꯅ ꯑꯗꯨꯝ ꯀꯣꯏꯕ ꯆꯠꯠꯇꯦ ꯍꯥꯏꯒꯦꯅ ꯇꯧꯔꯛꯄꯅꯦ ꯑꯗꯨꯑꯣꯏꯗꯨꯗꯤꯁꯨ ꯆꯥꯛꯁꯨ ꯆꯥꯅꯔꯒ ꯑꯩꯈꯣꯏ ꯄꯨꯂꯞ ꯄꯨꯜꯂꯒꯀꯣ ꯅ ꯐꯥꯗꯣꯛ ꯑꯩꯈꯣꯏꯁꯨ ꯁꯨ ꯀꯨꯏꯅꯥꯏꯛ ꯇꯝꯝꯕ ꯑꯩꯁꯦ ꯅꯣꯡ ꯐꯥꯗꯣꯛ ꯐꯁꯨ ꯂꯥꯡꯕꯗꯤ ꯌꯥꯏꯗꯅ ꯀꯨꯏꯦ ꯍꯥꯏꯗꯤ ꯃꯄꯥꯡꯒ ꯊꯣꯛꯂꯛ ꯇ꯭ꯔꯤꯖꯦ
ꯀꯨꯏꯔꯦ ꯑꯩꯗꯤ ꯑꯗꯨꯗ ꯂꯥꯛꯇꯕꯗꯒꯤ ꯀꯔꯤꯝꯇ ꯊꯣꯛꯇ꯭ꯔꯦ ꯉꯍꯥꯟ ꯅꯣꯡꯃ ꯑꯩꯈꯣꯏ ꯃꯌꯥꯝꯒꯤ ꯃꯌꯥꯝꯁꯤꯒꯤ ꯑꯔꯣꯏꯕ ꯅꯨꯃꯤꯠꯀꯤ ꯄꯨꯟꯕꯗ ꯃꯄꯥꯟ ꯊꯣꯛꯄꯗ ꯑꯩ ꯁꯨꯡꯊꯣꯛ ꯄꯨꯊꯣꯛꯇ꯭ꯔꯦ ꯑꯗꯨꯝ ꯌꯨꯝꯁꯤꯗꯅꯦ ꯑꯗꯨꯝ ꯁꯨꯔꯨ ꯁꯨꯔꯨ ꯅꯩꯖꯔ ꯂꯩꯦ ꯆꯠꯁꯨ ꯆꯠꯊꯣꯛꯅꯤꯡꯗꯕꯤ ꯑꯝꯇ ꯇꯧꯗꯕꯤꯅꯤ ꯂꯩꯔꯤꯁꯦ
ꯑꯩꯁꯨꯅꯦ ꯑꯗꯨ ꯇꯧꯏꯤꯅꯦ ꯑꯩꯁꯨ ꯍꯧꯖꯤꯛ ꯍꯥꯏꯗꯤ ꯃꯄꯥꯟ ꯊꯣꯛꯅꯤꯡꯗꯕꯤ ꯑꯗꯒꯤ ꯄꯩꯁꯥꯒ ꯍꯥꯏꯗꯤ ꯊꯣꯛꯑꯦ ꯍꯥꯏꯔꯁꯨ ꯄꯩꯁꯥꯅꯤꯅ ꯆꯪꯗꯣꯏꯁꯦ ꯁꯥ ꯈꯪꯗꯦ ꯍꯧꯖꯤꯛꯀꯥꯟꯁꯦ ꯄꯩꯁꯥꯁꯨ ꯄꯥꯏꯗꯕꯒ ꯑꯗꯨꯗꯒꯤ ꯑꯍꯥꯎꯕ ꯑꯃꯇ ꯆꯥꯅꯤꯡꯉꯦ ꯈꯜꯂꯦ ꯈꯜꯂꯦ ꯑꯦꯁ ꯑꯦ ꯋꯥꯈꯜꯗꯗꯤ ꯑꯦꯛꯖꯥꯝ ꯂꯣꯏꯕ ꯀꯣꯏ ꯆꯠꯀꯦ ꯑꯗꯨꯗꯒꯤ ꯑꯁ ꯑꯗꯨꯁꯨ ꯆꯥꯒꯦ ꯑꯗꯨꯁꯨ ꯆꯠꯀꯦ ꯀꯥꯏꯅ ꯈꯜꯂꯦꯕ ꯋꯥꯈꯜꯗꯗꯤ ꯑꯗꯨ ꯈꯟꯕꯅ ꯃꯥ ꯇꯧ ꯄꯔꯣꯄ꯭ꯔꯥ ꯑꯃ ꯇꯧꯔꯤꯁꯦ
ꯑꯗꯨꯕꯨꯗꯤ ꯑꯩꯈꯣꯏꯅ ꯈꯣꯡ ꯍꯦꯛ ꯇꯪꯀꯥꯟ ꯊꯣꯛꯄꯒꯗꯤ ꯄꯩꯁꯥꯒꯤ ꯃꯊꯧ ꯉꯥꯛꯇ ꯇꯅꯤꯔꯅ
ꯃꯥꯅꯦ ꯆꯨꯝꯃꯦ ꯑꯗꯨꯕꯨꯗꯤ ꯄꯩꯁꯥ ꯌꯥꯎꯗꯅ ꯊꯕꯛ ꯇꯧꯕ ꯌꯥꯕꯁꯨ ꯅꯠꯇꯦ ꯅꯠꯇ꯭ꯔꯥ ꯁꯤꯗ ꯂꯩꯒꯦ ꯍꯧꯖꯤꯛꯀ ꯍꯥꯏꯖꯕꯅꯤ ꯊꯕꯛ ꯈꯪꯗꯦ ꯑꯗꯨꯝ ꯄꯩꯁꯥ ꯂꯩ ꯌꯥꯎꯗ꯭ꯔꯗꯤ ꯌꯥꯗ꯭ꯔꯦ ꯍꯧꯖꯤꯛꯀꯥꯟꯁꯦ ꯑꯩꯅ ꯀꯩꯅꯣꯝ ꯆꯥꯅꯤꯡꯉ ꯍꯥꯏꯁꯦ ꯄꯩꯁꯥꯅꯦꯕ ꯑꯣꯏꯗꯣꯏꯁꯦ ꯑꯗꯒꯤ ꯌꯨꯝꯗꯁꯨ ꯑꯁ ꯄꯩꯁꯥ ꯉꯥꯏꯍꯥꯛ ꯂꯩꯇꯅ ꯑꯩ ꯑꯗꯨ ꯆꯠꯅꯤꯡꯉꯦ ꯑꯗꯨ ꯆꯥꯅꯤꯡꯉꯦ ꯄꯩꯁꯥ ꯉꯥꯏꯍꯥꯛ ꯂꯨꯄꯥ ꯆꯥꯝꯗ ꯊꯥꯔꯛꯑꯣ ꯃꯆꯟꯗ ꯊꯥꯔꯛꯑꯣ ꯍꯥꯏꯕꯗꯨꯁꯨ ꯁꯨꯝ ꯇꯥꯟꯖꯂꯦꯕ ꯀꯣ ꯆꯥꯎꯔꯛꯑꯃꯤꯅ ꯍꯧꯖꯤꯁꯨꯈꯣꯏ ꯑꯃꯔꯣꯝꯗ ꯍꯥꯏꯔꯗꯤ ꯑꯩꯈꯣꯏꯒꯤ ꯆꯍꯤꯁꯦ ꯑꯁ ꯁꯥ ꯊꯣꯛꯣꯛꯄ ꯌꯥꯔꯕꯅꯦꯕ ꯑꯩꯈꯣꯏꯒꯤ ꯍꯥꯏꯗꯤ ꯏꯃꯥ ꯏ ꯅꯨꯄꯥꯁꯤꯗ ꯃꯈꯣꯏꯒꯤ ꯃꯇꯦꯡ ꯄꯥꯡꯉ ꯌꯥꯔꯕꯁꯦ ꯆꯍꯤꯅꯦꯕꯀꯣ ꯑꯗꯨꯗ ꯅ ꯅ ꯍꯥꯏ ꯇ ꯑꯁ ꯄꯩꯁꯥ ꯂꯨꯄꯥ ꯆꯥꯝꯃꯅ ꯊꯥꯛꯑꯣ ꯆꯠꯅꯤꯅ ꯊꯥꯛꯑꯣ ꯍꯥꯏꯔ ꯍꯥꯏꯕꯗꯨꯁꯨ ꯍꯥꯏꯅꯤꯡꯗ꯭ꯔꯦꯕ ꯑꯗꯨꯅ ꯋꯥꯈꯜꯁ ꯍꯧꯖꯤꯛꯀꯥꯟꯁꯦ ꯍꯥꯏꯗꯤ ꯈꯪꯗꯦ ꯑꯗꯨꯝ ꯑꯍꯤꯡ ꯇꯨꯝꯃꯒ ꯌꯥꯔꯛꯇꯕꯤ ꯑꯁ ꯀꯩꯗꯧ ꯗꯨꯅꫭ ꯍꯧꯖꯤꯛꯁꯦ ꯂꯥꯏꯔꯤꯛ ꯇꯝꯕꯁꯨ ꯂꯣꯏꯁꯤꯜꯂꯦ ꯑꯗꯒꯤ ꯑꯩꯅ ꯇꯝꯃꯤꯕ ꯏꯍꯩꯁꯦ
ꯎꯝ ꯅꯍꯥꯟꯋꯥꯏ ꯂꯥꯏꯔꯤꯛ ꯇꯝꯃꯤꯉꯩꯗꯅꯦ ꯂꯥꯏꯔꯤꯛ ꯇꯝꯕ ꯀꯥꯕ ꯇꯟꯕ ꯑꯗꯨ ꯀꯥꯟꯗꯅꯦ ꯑꯦ ꯑꯩ ꯁꯤ ꯆꯠꯅꯤꯡꯃꯤ ꯍꯥꯏꯔꯒꯅꯦ ꯄꯩꯁꯥꯐꯧ ꯅꯤꯕ ꯏꯀꯥꯏꯗꯦ ꯍꯧꯖꯤꯛꯁꯤꯅ ꯀꯩꯝꯇ ꯅꯠꯇ꯭ꯔꯒꯅꯦ ꯄꯩꯁꯥꯁꯨ ꯅꯤꯕ ꯏꯀꯥꯏꯕꯤ ꯊꯕꯛ ꯑꯃ ꯆꯠꯅꯤꯡꯉꯦ ꯆꯠꯄ ꯉꯝꯗꯕꯤ ꯃꯈꯥ ꯑꯃ ꯇꯧꯒꯦ ꯍꯥꯏꯔꯁꯨꯅꯦ ꯑꯗꯨ ꯑꯗꯥꯅ ꯉꯥꯡꯕꯤ ꯑꯃ ꯑꯃ ꯇꯧꯕꯤ ꯒ꯭ꯌꯥꯟꯒ ꯇꯥꯗꯦ ꯇꯧꯔꯤꯁꯦ
ꯑꯗꯨꯅꯦ ꯇꯧꯔꯤꯖꯦ ꯍꯥꯏꯗꯤ ꯂꯥꯏꯔꯤꯛ ꯇꯝꯃꯤ ꯃꯅꯨꯡꯗꯗꯤ ꯑꯁ ꯑꯦꯁꯥꯏꯟꯃꯦꯟꯒꯩ ꯄꯤꯔꯛꯄꯗ ꯇꯝꯅꯤꯡꯗꯕꯅ ꯂꯥꯏꯔꯤꯛꯁꯦ ꯄꯥꯅꯤꯡꯗꯦꯕ ꯑꯦꯛꯖꯥꯝ ꯑꯃ ꯌꯥꯔꯧꯅꯤ ꯈꯟꯕꯗꯣ ꯍꯦꯟꯅ ꯃꯊꯥ ꯁꯥꯥꯕꯗꯣ ꯀꯩꯅꯪꯒꯤ ꯅꯥꯏꯔꯤꯛ ꯇꯝꯃꯨꯕꯅꯣ ꯃꯈꯥ ꯇꯝ ꯊꯧꯔꯨꯕꯅꯣ ꯇꯝꯃꯝꯗꯕꯅ ꯐꯕꯁꯦ ꯆꯥꯅꯤ ꯄꯩꯁꯥ ꯑꯣꯏꯅ ꯇꯥꯜꯂꯒ ꯂꯩꯕꯅ ꯐꯩ ꯈꯜꯂꯦꯕꯀꯣ ꯂꯥꯏꯔꯤꯛꯁꯦ ꯄꯥꯅꯤꯡ ꯇꯕꯤ ꯃꯥꯌꯥꯏꯅ ꯑꯗꯒꯤ ꯀ꯭ꯂꯥꯁ ꯆꯠꯄꯁꯤꯁꯨ ꯌꯥꯎꯍꯧ ꯍꯧꯁꯦ ꯌꯥꯍꯧꯒꯖꯦ ꯊꯦꯡ ꯊꯦꯛ ꯍꯧꯒꯠꯂꯤꯅꯦꯕ ꯍꯥꯏꯗꯤ ꯈꯤꯇꯪ ꯊꯦꯡꯅ ꯍꯧꯒꯠꯆꯒꯦ ꯀꯥꯏꯅ ꯈꯟꯕꯁꯦ ꯀ꯭ꯂꯥꯁ ꯆꯠꯇꯣꯏꯅꯤꯅ ꯀꯥꯏꯅ ꯈꯤꯇꯪ ꯉꯟꯅ ꯑꯃꯨꯛ ꯍꯧꯒꯠꯆꯩꯅꯦꯕꯀꯣ ꯑꯗꯨꯃꯥꯏꯅ ꯍꯣꯂꯤꯗꯦ ꯅꯨꯃꯤꯠꯁꯤꯗ ꯅ ꯑꯃꯨꯛ ꯊꯦꯡꯅꯔꯒ ꯍꯧꯒꯠꯂꯤꯅꯦꯕ ꯍꯧꯖꯤꯁꯤꯅ ꯀꯩ ꯍꯥꯏꯅꯤ ꯂꯦꯛ ꯁꯦ ꯇꯝꯔꯣꯏꯔꯀꯥꯟꯗ ꯄꯨꯔꯥꯛ ꯍꯥꯏꯗꯤ ꯄ꯭ꯔꯦꯁꯔꯒꯤ ꯄ꯭ꯔꯦꯁꯔ ꯉꯥꯛꯇꯅꯦꯕ ꯂꯩꯔꯝꯃꯤꯁꯦ ꯀꯣꯛꯁꯤꯗ ꯊꯥꯅ ꯌꯣꯝ ꯂꯩꯔꯝꯕꯗꯣ ꯑꯗꯨ ꯂꯦꯛ ꯇꯝꯕꯅꯤꯅ ꯍꯦꯟꯅ ꯅꯨꯡꯉꯥꯏ ꯍꯥꯏꯗꯤ ꯃꯊꯥꯗꯣ ꯑꯦꯛꯖꯥꯝꯒꯤ ꯃꯊꯥ ꯆꯠꯆꯕꯅꯤ ꯑꯇꯣꯞꯄꯒꯤ ꯃꯊꯥꯗꯤ ꯁꯥꯕ ꯀꯩꯁꯨ ꯐꯪꯗꯦꯗꯅ ꯑꯗꯨꯅ ꯁꯥꯏ ꯍꯥꯏꯔꯒꯁꯨ
ꯎꯝ ꯑꯗꯒꯤ ꯑꯩꯈꯣꯏꯒꯤ ꯑꯩꯈꯣꯏꯅ ꯄꯔꯤꯈ꯭ꯌꯥ ꯊꯥꯈ꯭ꯔꯤꯃꯦꯟ ꯇꯧꯔꯤꯁꯤꯁꯤꯅꯦ ꯁꯤꯜꯂꯒꯇ ꯊꯥꯃꯟꯗꯅꯅꯦ ꯑꯩ ꯀꯣꯛꯁꯤꯗꯅꯦ ꯂꯥꯏꯔꯤꯛ ꯇꯝꯕꯒꯤ ꯀꯣꯛꯁꯨ ꯑꯃꯇ ꯌꯥꯎꯗꯕꯤ ꯏꯁꯥꯗꯅꯦ ꯁꯤꯟꯕꯩ ꯋꯥꯈꯜꯗ ꯉꯥꯎꯔꯒ ꯂꯩꯔꯤꯉꯩ ꯑꯁ ꯃꯊꯪꯗꯅ ꯀꯔꯤ ꯇꯧꯕ ꯃꯊꯪꯗꯅ ꯀꯔꯤ ꯇꯧꯕꯅ ꯑꯗꯨꯝ ꯋꯥꯈꯜꯁꯤꯗ ꯆꯨꯔꯒ ꯑꯗꯨꯝ ꯂꯩꯈ꯭ꯔꯕꯅꯤꯗꯣ ꯑꯩꯈꯣꯏꯅ ꯇꯝꯃꯛꯏꯁꯤꯡꯁꯦ ꯑꯅꯝꯕꯅ ꯐꯖꯅ ꯑꯗꯨꯝ ꯁꯤꯜꯂꯒ ꯉꯥꯛꯇ ꯂꯥꯛꯈꯤꯕꯅꯤꯅꯅꯦ ꯃꯊꯥꯁꯦ ꯑꯔꯩꯕꯤꯅꯦ
ꯑꯗꯨꯕꯨꯗꯤ ꯑꯩꯈꯣꯏꯅ ꯍꯧꯖꯤꯛ ꯍꯧꯖꯤꯛ ꯂꯩꯔꯤꯕ ꯀꯟꯗꯤꯁꯟꯁꯤꯒꯤ ꯃꯇꯨꯡ ꯏꯟꯅꯅꯦ ꯄꯣꯠ ꯂꯦꯛꯄꯍꯧꯗ꯭ꯔꯤꯁꯦ ꯍꯥꯏꯗꯤ ꯁꯨꯝ ꯇꯧꯅꯔꯤꯕ ꯁꯤꯆꯨꯋꯦꯁꯟꯁꯦ ꯑꯗꯨꯅꯅꯦ ꯑꯗꯨꯕꯨꯗꯤ ꯍꯥꯏꯗꯤ ꯑꯗꯨ ꯅꯪꯒꯤ ꯄꯥꯕꯝ ꯍꯥꯏꯗꯤ ꯅꯪꯁꯨ ꯂꯥꯏ ꯍꯩꯇꯕ ꯃꯤꯁꯨ ꯅꯠꯇꯦ ꯀꯩꯅꯣ ꯂꯥꯏꯔꯤꯛ ꯑꯗꯝ ꯍꯩꯗꯨꯗꯤ ꯑꯗꯨꯗꯤ ꯈꯔꯗꯤ ꯈꯤꯇꯪ ꯌꯥꯝꯗ꯭ꯔꯕꯛꯇ ꯈꯔꯗꯤ ꯄꯥꯔꯝꯒꯅꯤ ꯅꯪꯁꯨ ꯑꯩꯅ ꯊꯥꯖꯕꯗ ꯁꯨꯡꯄꯥ ꯄꯥꯗꯅꯗꯤ ꯀꯩꯁꯨ ꯂꯥꯛꯑꯣꯏꯕ ꯑꯗꯨꯒꯨꯝꯕ ꯊꯕꯛ ꯑꯃ ꯇꯧꯔꯦ ꯍꯥꯏꯔꯒꯁꯨ
ꯄꯥ ꯄꯥꯗꯕꯤ ꯂꯥꯛꯑꯦ ꯍꯟꯗꯛꯀꯤꯗꯣ ꯁꯨꯡ ꯐꯥꯛ ꯐꯥꯛꯇꯦ ꯀꯔꯤꯅꯣꯕꯨ ꯈꯪꯗꯕꯤ ꯑꯩꯒꯤ ꯁꯤꯟꯅꯕ ꯁꯦꯝ ꯁꯥꯔꯒꯅꯦ ꯑꯗꯨꯝ ꯂꯥꯛꯏꯕꯅꯦ ꯐꯥ ꯐꯥꯒ ꯑꯗꯨꯅ ꯑꯍꯥꯟꯕꯒꯤ ꯄꯔꯤꯈ꯭ꯌꯥꯗꯣ ꯀꯛꯊꯠꯄꯗ ꯀꯛꯊꯠꯄꯗ ꯀꯛ ꯀꯛꯊꯠꯄꯗ ꯑꯃ ꯂꯧꯊꯣꯛꯏ ꯂꯥꯂꯝ ꯑꯃ ꯂꯧꯊꯣꯛꯏ ꯂꯥꯂꯝ ꯀꯛꯊꯠꯄꯗ ꯀꯛꯊꯠꯄꯗ ꯑꯗꯨꯅ ꯑꯩꯁꯦ ꯑꯃꯨꯛꯃꯨꯛꯅꯦ ꯑꯁ ꯀꯛꯊꯠꯃꯟꯗꯅ ꯁꯥꯔꯗꯨꯅ ꯌꯦꯡꯚꯝ ꯈꯪꯗꯒꯩ ꯑꯩ ꯊꯕꯠ ꯊꯕꯠ ꯂꯣꯏ ꯀꯥꯎꯊ ꯊꯠꯄꯤꯔꯖꯥꯠꯂꯥ ꯒꯥꯟꯅꯅꯦ ꯃꯪꯍꯥꯗ ꯑꯃꯨꯛꯃꯨꯛꯀ ꯐꯥꯎꯕ ꯌꯥꯎꯖꯥꯠꯅꯤ
ꯑꯗꯨꯕꯨꯗꯤ ꯍꯟꯗꯛ ꯊꯥꯈꯤꯕ ꯑꯦꯛꯖꯥꯝꯗꯣ ꯑꯦꯛꯖꯥꯝ ꯅꯨꯡꯉꯥꯏꯇꯦ ꯑꯗꯣ ꯈꯪꯗꯦ ꯀꯃꯥꯏ ꯇꯧꯔꯛꯇꯣꯏꯅꯣ ꯍꯥꯏꯕꯗꯤ ꯉꯝꯗꯦ ꯑꯗꯨꯒ ꯅꯨꯡꯉꯥꯏꯕꯗꯤ ꯑꯣꯏꯒꯤꯗꯦ ꯑꯩꯒꯤ ꯑꯣꯏꯅ ꯑꯦꯛꯖꯥꯝꯗꯣ ꯍꯥꯏꯗꯤ ꯑꯩꯅ ꯈꯪꯖꯔꯨꯕ ꯃꯥꯔꯛ ꯍꯥꯏꯗꯤ ꯇꯧꯔꯨꯕ ꯄꯣꯠꯇꯨꯒ ꯌꯥꯝꯅ ꯆꯥꯟꯅꯗꯕꯗꯤ ꯑꯣꯏꯌꯦꯕꯀꯣ
ꯑꯝ
ꯑꯗꯣ ꯀꯩ ꯂꯥꯛꯇꯣꯏꯅꯣ ꯍꯥꯏꯕꯗꯤ ꯑꯩꯁꯨ ꯍꯥꯏꯕ ꯉꯝꯗꯦ ꯅꯨꯡꯗꯤ ꯌꯥꯝ ꯅꯨꯡꯉꯥꯏꯒꯤꯗꯦ ꯑꯩꯁꯨ ꯅꯨꯡꯉꯥꯏꯇꯕ ꯍꯥꯢꯕꯨ ꯐꯖꯟ ꯖꯟꯅ ꯅꯨꯡꯉꯥꯏꯇ꯭ꯔꯦ ꯑꯦꯛꯖꯥꯝꯗꯤ
ꯅꯨꯡꯉꯥꯏꯇꯦꯗ ꯑꯦꯛꯖꯥꯝꯒꯤ ꯋꯥꯗꯤ ꯐꯖꯟꯅ ꯑꯗꯣ ꯄꯨꯡꯁꯨ ꯊꯦꯡꯉꯦ ꯑꯩꯁꯨ ꯆꯥꯛ ꯑꯝꯇ ꯊꯣꯡꯇꯣꯛꯀꯦ ꯅꯪꯁꯨ ꯆꯥꯛ ꯆꯥꯊꯣꯛꯑꯣ ꯑꯗꯨꯒ ꯍꯣꯔꯦꯟ ꯉꯥꯏꯍꯥꯛ ꯂꯩꯔꯒ ꯑꯃꯨꯛ ꯋꯥꯔꯤ ꯁꯥꯟꯅꯔꯁꯤꯀꯣ
ꯑꯣ ꯌꯥꯏꯌꯦ